ꯍꯜꯂꯣ
ꯍꯜꯂꯣ ꯑꯣ ꯇꯥꯔꯦ ꯅꯦꯠꯇꯨ ꯅꯨꯡꯉꯥꯏꯗꯕ ꯑꯩꯈꯣꯏ ꯌꯨꯝꯁꯦ ꯇꯥꯔꯕꯣ
ꯑꯣ ꯑꯥ ꯇꯥꯔꯦ ꯇꯥꯔꯦ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
ꯎ
ꯉꯁꯤꯗꯤ ꯍꯋꯥꯏ ꯑꯣꯏꯅ ꯆꯥꯏꯑ ꯍꯋꯥꯏ ꯊꯣꯡ ꯕꯖꯥꯔꯁꯤꯅ ꯍꯋꯥꯏ ꯊꯣꯡ ꯕꯖꯥꯔ ꯍꯋꯥꯏ ꯍꯋꯥꯏ ꯍꯋꯥꯏ ꯊꯣꯡꯕꯗꯣ ꯆꯥꯏꯑꯕ
ꯀꯔꯤ ꯋꯥ
ꯀꯩꯅꯣ ꯎꯝ ꯍꯋꯥꯏ ꯑꯁꯥꯡꯕꯤꯅꯦ ꯑ ꯑꯗꯣ ꯍꯋꯥꯏ ꯑꯁꯥꯡꯕꯤ ꯆꯥꯏꯑ ꯅꯪꯗꯤ ꯀꯩ ꯃꯊꯦꯜ ꯆꯥꯒꯦ
ꯑꯩꯗꯤ ꯀꯔꯤ ꯀꯔꯤ ꯍꯧꯖꯤꯛ ꯉꯥꯛꯇ ꯆꯥꯔꯤꯅꯤ
ꯑ
ꯀꯔꯤ ꯀꯔꯤ ꯃꯥꯏꯔꯦꯟꯗ ꯀꯩꯅꯣꯒ ꯊꯔꯣꯏꯒ ꯊꯣꯡꯕꯗꯣ ꯑꯗꯨ ꯆꯠ
ꯍꯕꯅꯤꯅꯦ ꯑꯗꯨꯏꯗꯣ ꯃꯅꯤꯡꯒꯊꯔꯒ ꯊꯣꯡꯕꯗꯣ ꯑꯣꯀꯣ
ꯌꯨꯝꯗ ꯂꯩꯔꯗꯤ ꯆꯥꯏ ꯌꯨꯝꯗ꯭ꯔꯗꯤ ꯆꯥꯗ꯭ꯔꯦ
ꯅꯪ ꯍꯣꯁꯇꯦꯜꯗꯣ ꯂꯩꯔꯝꯕꯗꯒꯤ ꯌꯨꯝꯗ ꯍꯂꯔꯣ ꯅꯠꯇ꯭ꯔꯒ ꯑꯗꯨꯒ ꯅꯍꯥꯟꯈꯩꯁꯨ ꯑꯗꯨꯝ ꯌꯨꯝꯗ ꯂꯩꯕ꯭ꯔ
ꯌꯨꯝꯗ ꯑꯩꯗꯨ ꯗꯦꯠ ꯑꯦꯠꯇ ꯁꯥꯟꯅ ꯑꯗꯨꯒ ꯑꯃ ꯂꯩꯌꯦꯕꯀꯣ ꯑꯗꯨꯒꯤ ꯌꯨꯝꯗ ꯂꯩꯕ
ꯎꯝ
ꯑꯩꯒꯤ ꯄꯥꯔꯠꯅꯔꯗꯨꯅ ꯁꯥꯟꯅꯃꯤꯟꯅꯗ꯭ꯔꯗꯤ ꯑꯣ ꯕꯠꯃꯤꯟꯇꯟ ꯁꯅꯌꯦ
ꯑꯣ
ꯑꯗꯨꯒꯤ ꯑꯩꯒꯤ ꯄꯥꯔꯠꯅꯔ ꯑꯩꯒꯤ ꯄꯥꯔꯠꯅꯗꯧꯕ ꯃꯤꯗꯣ ꯍꯥꯏꯗꯤ ꯗꯕꯜ ꯇꯦꯜ ꯄꯟꯅꯔꯣ ꯑ ꯏꯕꯥꯅꯤ ꯁꯝꯃꯤ ꯅꯠꯇ꯭ꯔꯗꯤ ꯍꯌꯦꯡ ꯆꯥꯟꯅꯔꯣꯏꯔ ꯑꯗꯨꯒꯤ ꯃꯥꯅ ꯂꯥꯛꯑꯣ ꯑꯩꯅ ꯆꯠꯄ ꯑꯩꯗꯣ
ꯍꯣꯏ ꯍꯣꯏ ꯑꯗꯨꯗꯤ ꯀꯔꯝ ꯀꯥꯟꯅ ꯆꯠꯂꯤꯅꯣ ꯅꯪ ꯌꯨꯝꯗ
ꯉꯔꯥꯡ ꯍꯧꯖꯤꯛꯁꯨ ꯁꯥꯟꯅꯔꯨꯕꯅꯤ ꯍꯟꯂꯛꯇ ꯅꯪꯕꯁꯤꯁꯦ ꯁ ꯁꯥꯔꯛꯄꯗꯩ ꯁꯥꯟꯅꯔꯤꯕ
ꯑꯣꯥ
ꯑ ꯑꯩꯁꯦ ꯑꯗꯨꯝ ꯂꯣꯏꯔꯒ ꯇꯧꯔꯛꯀꯤꯗꯣ
ꯄꯨꯡ ꯀꯌꯥꯗꯒꯤꯒ ꯁꯥꯟꯅꯒꯦ ꯁꯨꯝ ꯋꯥꯕ꯭ꯔꯕ ꯌꯥꯝ ꯀꯌꯥꯝ ꯀꯨꯏꯅ ꯀꯨꯏꯅ ꯁꯥꯟꯅꯒꯦꯕ
ꯃꯥꯄꯜꯗꯩꯅ ꯕꯥꯔꯣ ꯑꯌꯨꯛꯅ ꯃꯥꯄꯜꯗꯩꯅ ꯕꯥꯔꯣꯍ ꯑꯗꯨꯒ ꯅꯨꯃꯤꯗꯥꯡ ꯅꯥꯡꯒꯤꯅ ꯄꯨꯡ ꯇꯔꯨꯛ ꯃꯈꯥꯏ ꯅꯔꯥꯊꯔꯠꯇꯅ ꯃꯥꯄꯜ
ꯑꯁ ꯀꯨꯏꯅꯦ ꯑꯗꯨꯗꯤ ꯅꯪ ꯑꯗꯨꯗꯤ ꯗꯥꯏꯠ ꯈꯔ ꯆꯥꯔꯝꯃꯅꯤ ꯀꯩꯀꯩ ꯆꯥꯏ
ꯆꯥꯁꯨ ꯌꯥꯗ꯭ꯔꯦ
ꯌꯦ
ꯈꯨꯁꯥꯟꯁꯤ ꯌꯥꯗ꯭ꯔꯦ
ꯕ ꯌꯥꯗ꯭ꯔꯤꯅꯣ
ꯌꯥꯦ ꯊꯥꯒꯠꯂꯣ ꯌꯥꯗ꯭ꯔꯦꯕ ꯑꯗꯨꯝ ꯁꯣꯜꯂꯒ ꯂꯩꯔꯦꯕ
ꯎꯝ ꯁꯣꯟꯕꯩ ꯅꯠꯇꯕ ꯍꯛꯆꯥꯡꯗꯣ ꯑꯗꯨꯝ ꯄꯥꯕꯗꯣ ꯍꯥꯏꯗꯤ
ꯄꯥꯕ ꯑꯗꯨꯗꯤ ꯑꯩꯅ ꯁꯣꯟꯕ ꯍꯥꯏꯗꯤ ꯎ
ꯑꯦ ꯄꯥꯕꯒ ꯁꯣꯟꯕꯒ ꯃꯥꯟꯅꯠꯇꯦꯗ
ꯑ
ꯍꯥꯏꯗꯤ
ꯅꯪꯅ ꯍꯥꯏꯕ ꯄꯥꯕꯁꯤꯅ ꯀꯔꯝꯕꯅꯣ
ꯄꯥꯕ ꯍꯥꯏꯗꯨꯅ ꯀꯩꯅꯣꯅꯤꯗꯅ ꯍꯥꯏꯗꯤ ꯍꯥꯏꯗꯤ ꯏꯁꯇꯦꯃꯤꯅꯥꯒ ꯂꯩꯇꯕ ꯈꯣꯠꯇꯕꯗꯨꯅ ꯁꯣꯟꯕ ꯀꯧꯋꯦꯗꯅ ꯉꯁꯥꯏꯐꯥꯎꯛꯇ ꯆꯦꯜꯂꯁꯨ ꯋꯥꯀꯟꯕ ꯃꯤ ꯈꯤꯇꯪ ꯇꯧꯔꯁꯨ ꯋꯥꯕ ꯃꯤ ꯍꯥꯏꯗꯨꯗꯤ ꯁꯣꯟꯕ ꯀꯧꯏ
ꯑꯣ ꯑꯗꯨꯅ ꯁꯣꯟꯕ ꯃꯥꯅꯤ ꯆꯨꯝꯃꯤ ꯆꯨꯝꯃꯤꯗꯅ ꯍꯥꯏꯕ ꯆꯨꯝꯃꯤ
ꯇꯗ
ꯑꯗꯨ ꯅꯪꯁꯦ ꯀꯔꯝꯕꯅꯦꯕ ꯁꯣꯜꯂꯤꯔꯣ ꯄꯥꯔꯤꯔꯣ
ꯄꯥꯕ ꯗꯤ ꯂꯩꯔꯦ
ꯎꯝ ꯎꯝ
ꯍꯥꯏꯗꯤ ꯑꯦ ꯑꯩ ꯍꯥꯟꯅꯕꯨꯗꯤ ꯁꯥꯟꯅꯔꯦ ꯍꯧꯖꯤꯛꯇꯤ ꯁꯥꯟꯅꯈꯤꯗ꯭ꯔꯦꯕ ꯑꯩ ꯅꯣꯡ ꯅꯣꯡ ꯍꯥꯏꯔꯣ
ꯑꯥ ꯅꯣꯡꯒꯗꯤ ꯇꯥꯗ꯭ꯔꯣꯕ ꯑꯥ
ꯅꯣꯡꯗꯤ ꯇꯥꯗꯦ ꯉꯁꯥꯏ ꯑꯌꯨꯛ ꯉꯥꯛꯇꯪ ꯈꯤꯒꯝꯃꯦ ꯑꯗꯨꯒ ꯈꯤꯠꯀꯤꯗ꯭ꯔꯦ ꯀꯔꯤꯝ ꯇꯥꯗ꯭ꯔꯦ
ꯑꯣ ꯑꯩꯈꯣꯏꯁꯨ ꯅꯣꯡ ꯇꯥꯗꯕꯒꯤ ꯌꯥꯝ ꯑꯝ ꯆꯥꯛꯅꯩꯌꯦ
ꯎꯝ ꯑꯗꯨꯗꯤ ꯍꯧꯖꯤꯛꯇꯤ ꯇꯧꯏ ꯍꯧꯖꯤꯛꯄꯨꯗꯤ ꯇꯧꯋꯦꯕ ꯀꯩꯅꯣ ꯇꯧꯗꯦ
ꯑꯗꯣ ꯅꯪꯅ ꯍꯥꯏꯒꯦ ꯇꯧꯕꯗꯣ ꯍꯥꯏꯔꯛꯑꯣ
ꯂꯣꯟ ꯈꯣꯏꯗꯦ ꯍꯥꯢꯕ
ꯁꯤ ꯋꯥ ꯉꯥꯡꯁꯤꯟꯅꯔꯦ ꯃꯥꯏꯀ꯭ꯔꯣꯐꯣꯟ ꯃꯨꯅꯔꯦ
ꯊꯦ ꯍꯥꯏꯗꯤ
ꯅꯪꯅ ꯉꯥꯡꯕꯗꯣ ꯄꯠꯄ ꯇꯠꯂꯦꯕꯀꯣ ꯑꯗꯨꯒ
ꯑꯥ
ꯈꯪꯗꯦ ꯄꯠꯄ ꯇꯠꯂꯦ ꯑꯗꯣ ꯑꯩꯅ ꯉꯥꯡꯕꯅꯦ ꯐꯖꯅ ꯁꯦꯡꯅ ꯇꯥꯕ꯭ꯔꯥ
ꯇꯥꯏ ꯇꯥꯏ
ꯑꯣ ꯅꯪ ꯌꯥꯝ ꯇꯞ ꯇꯞ ꯈꯨꯝꯃꯛꯄꯩ ꯃꯑꯣꯡ ꯑꯃꯇꯧꯕ ꯅꯠꯇ꯭ꯔꯥ ꯅꯪ ꯇꯞꯅ ꯈꯨꯝꯃꯛꯏꯔꯣ ꯅꯠꯇ꯭ꯔꯒꯅ
ꯅꯠꯇꯦ ꯅꯠꯇꯦ ꯅꯠꯇꯦ ꯀꯟꯅ ꯀꯟꯅꯅꯤ ꯉꯥꯡꯉꯤꯁꯦ ꯍꯥꯏꯗꯤ ꯀꯩꯅꯣꯗꯣ ꯅꯦꯠꯋꯥꯛꯅ ꯑꯣꯏꯔꯝꯅꯦꯕ ꯑꯩ ꯖꯤꯌꯑꯣ ꯅꯦꯠꯋꯥꯛꯁꯨ ꯌꯥꯝ ꯅꯨꯡꯉꯥꯏꯇꯦꯕꯀꯣ
ꯑꯣ
ꯑꯩ ꯁꯤꯟꯕꯒꯤ ꯇꯧꯈ꯭ꯔꯕꯅꯦꯕ ꯗꯦꯠ ꯐꯣꯔꯇꯤꯟꯗꯒꯤ ꯁꯤꯟꯗꯣꯛꯑꯣ ꯍꯥꯏꯕꯅ ꯅꯝꯕꯔ ꯏꯌꯥꯔꯇꯦꯜꯒꯤꯅ ꯎꯔꯕꯅꯦꯕ ꯁꯤ ꯅꯝꯕꯔ ꯑꯗꯨꯗꯣ
ꯑꯣ ꯍꯣꯏꯅꯦ ꯏꯌꯥꯔꯇꯦꯜ ꯍꯟꯗꯛꯁꯦ ꯖꯤꯑꯣꯁꯦ ꯌꯥꯝ ꯅꯨꯡꯉꯥꯏꯇꯦꯕ ꯑꯗꯣ ꯑꯩꯁꯨ ꯏꯌꯥꯔꯇꯦꯜ ꯊꯥꯏꯅ ꯑꯩꯁꯦ ꯑꯩ ꯅꯝꯕꯔꯁꯦ ꯏꯌꯥꯔꯇꯦꯜ ꯑꯣꯏꯔꯝꯃꯦꯕ ꯑꯗꯨꯏꯗꯨ ꯑꯗꯨꯒ ꯑꯩꯅ ꯖꯤꯌꯣꯗꯣ ꯑꯣꯏꯅ ꯄꯥꯝꯃꯦꯅ ꯖꯤꯌꯣꯁꯦ ꯑꯣꯟꯊꯣꯛ ꯈ꯭ꯔꯦꯕ ꯅꯝꯕꯔꯗꯤ ꯍꯣꯡꯗꯕꯤꯗ ꯑꯗ ꯍꯧꯖꯤꯛꯁꯤꯅꯅꯦ ꯑꯃꯨꯛ ꯑꯩꯁꯦ ꯏꯌꯥꯔꯇꯦꯜ ꯑꯃꯨꯛ ꯄꯥꯝꯃꯛꯑꯦꯕ ꯑꯗꯣ ꯑꯩꯅ ꯑꯗꯨꯝ ꯑꯩꯕꯨꯗꯤ ꯑꯣꯜꯂꯔꯣꯏ ꯍꯣꯏ ꯑꯗꯣ ꯃꯔꯛ ꯑꯃ ꯅꯦꯠ ꯊꯤꯡꯉꯦ ꯇꯧꯕꯒꯤ ꯏꯌꯥꯔꯇꯦꯜ ꯈꯛꯇ ꯌꯥꯕ ꯃꯇꯥꯡꯗꯣ ꯑꯗꯨꯗꯨꯗ ꯑꯩꯁꯦ ꯏꯌꯥꯔꯇꯦꯜ ꯁꯤꯝ ꯑꯃ ꯑꯣꯏꯅ ꯇꯥꯟꯊꯣꯛꯈ꯭ꯔꯦꯕ ꯑꯗꯨꯃꯥꯏꯅ ꯇꯧ
ꯃꯥꯂ
ꯑꯗꯨ ꯈꯪꯗꯦ ꯌꯥꯝ ꯅꯨꯡꯉꯥꯏꯇꯦ ꯁꯤꯖꯤꯌꯣꯁꯦ ꯌꯥꯝ ꯅꯨꯡꯉꯥꯏꯇꯦ ꯑꯩ ꯀꯃꯥꯏꯅ ꯍꯥꯏꯗꯣꯏꯅꯣ ꯈꯪꯗꯦ ꯎ
ꯑꯣꯟꯈ꯭ꯔꯦ
ꯑꯩꯗꯤ ꯑꯣꯟꯕ ꯌꯥꯔꯔꯣꯏ ꯍꯥꯏꯗꯤ ꯑꯩꯗꯤ ꯑꯥ ꯅꯝꯕꯔ ꯑꯅꯤ ꯑꯗꯨ ꯑꯃꯗꯣ ꯄꯩꯁꯥ ꯑꯝꯇ ꯍꯥꯞꯇ꯭ꯔꯦꯕ ꯍꯥꯏꯗꯤ ꯑꯩ ꯁꯤꯖꯤꯟꯅꯗ꯭ꯔꯕꯅꯤꯅ ꯑꯩ ꯅꯍꯥꯟ ꯅꯦꯠ ꯌꯥꯔꯝꯕꯒꯤ ꯀꯥꯟꯗ ꯎꯝ ꯍꯥꯏꯗꯤ ꯅꯦꯠꯇꯣ ꯏꯌꯥꯔ ꯍꯣꯇꯦꯜꯗꯨꯗꯤ ꯌꯥꯏꯗꯅ ꯑꯗꯨꯗꯨꯒꯤ ꯌꯥꯕ ꯒꯤ ꯑꯗꯨꯇꯪ ꯍꯥꯞꯄꯝꯕꯅꯦꯕ ꯑꯗꯨ ꯃꯇꯨꯡꯗꯒꯤꯗꯤ ꯑꯗꯨꯝ ꯁꯤꯖꯤꯟꯅꯈꯤꯗ꯭ꯔꯦꯕ ꯅꯝꯕꯔꯁꯦ ꯑꯗꯨ ꯂꯩꯗꯤ ꯂꯩꯕꯅꯦ ꯁꯤꯝꯗꯣ ꯑꯗꯨ ꯁꯤꯖꯤꯟꯅꯗꯕ ꯑꯩꯅ
ꯖꯤꯑꯣꯇꯪ ꯁꯤꯖꯤꯟꯅꯕ ꯑꯗꯣ ꯖꯤꯑꯣꯁꯦ ꯌꯥꯝ ꯅꯨꯡꯉꯔ ꯅꯨꯡꯉꯥꯏꯔꯛꯇ꯭ꯔꯒꯗꯤ ꯑꯦꯌꯥꯔꯇꯦꯜꯗ ꯑꯣꯏꯅ ꯁꯤꯖꯤꯟꯅꯒꯗ꯭ꯔꯥ ꯈꯪꯗꯦꯅꯦ
ꯅꯣꯏ ꯑꯦꯛꯖꯥꯝ ꯗꯦꯠ ꯁꯚꯦꯟꯇꯤꯟ ꯍꯥꯏꯕ ꯅꯠꯇ꯭ꯔꯣ
ꯎꯝ ꯃꯥꯅꯦ ꯑꯦꯛꯖꯥꯝ ꯁꯚꯦꯟꯗꯒꯤ
ꯀꯌꯥꯝ ꯄꯊꯔꯕ
ꯂꯥꯏꯔꯤꯛꯁꯦ ꯑꯌꯥꯝꯕ ꯁꯔꯨꯛꯇ ꯉꯥꯏꯁꯜꯂꯛꯑꯦ ꯇꯥꯗꯣꯛꯄꯁꯦ
ꯎꯝ ꯎꯝ ꯅꯣꯏꯒꯤ
ꯀꯔꯤ ꯍꯥꯏꯣ
ꯅꯗ ꯀꯥꯎꯥꯎ ꯅꯪꯗꯤ ꯔꯨꯝ
ꯂꯩꯑ ꯑꯩ ꯔꯨꯝꯃꯦꯀ ꯂꯩꯃꯤꯟꯅꯩꯌꯦ
ꯅꯣꯏ ꯅꯈꯣꯏ ꯗꯤꯄꯥꯔꯠꯃꯦꯟ ꯑꯣꯏꯕ꯭ꯔꯕ ꯍꯥ
ꯑꯥ ꯑꯩꯈꯣꯏ ꯗꯤꯄꯥꯔꯠꯃꯦꯟ ꯑꯣꯏꯗꯦ ꯑꯩꯈꯣꯏ ꯗꯤꯄꯥꯔꯠꯃꯦꯟ ꯑꯣꯏꯗꯦꯕ
ꯑꯣꯏꯗꯦ ꯍꯥꯏꯕ ꯇꯥꯗ꯭ꯔꯣꯅ
ꯇꯥꯏ ꯇꯥꯏ
ꯊꯥꯕ꯭ꯔꯣ
ꯍꯥꯏꯗꯤ ꯑꯩꯈꯣꯏ ꯗꯤꯄꯥꯔꯠꯃꯦꯟꯒ ꯇꯥꯏꯌꯦ ꯇꯥꯏꯌꯦ ꯑꯩꯈꯣꯏ ꯗꯤꯄꯥꯔꯠꯃꯦꯟꯒꯅꯠꯇꯤꯌꯦ ꯑꯩꯈꯣꯏꯒꯤ ꯑ ꯑꯃꯗꯨꯅ ꯀꯩꯅꯣꯃ ꯂꯧꯋꯦ ꯑꯗꯣ ꯑꯩꯈꯣꯏ ꯕꯥ ꯗꯤꯄꯥꯔꯠꯃꯦꯟꯒꯤ ꯏꯃꯥꯟꯅꯕꯤꯁꯨ ꯂꯩꯕꯨꯗꯤ ꯂꯩ ꯑꯩꯈꯣꯏ ꯍꯣꯁꯇꯦꯜꯗ
ꯃꯇꯝ ꯂꯦꯟꯕꯁꯦ ꯋꯥꯏꯅꯤꯀꯣ ꯁꯝꯃꯔ ꯚꯦꯀꯦꯁꯟꯁꯦ
ꯑꯁ ꯀꯥꯏꯗ ꯃꯇꯝ ꯂꯦꯟꯐꯝ ꯍꯣꯏ ꯑꯗꯨꯕꯨꯗꯤ ꯐꯕꯨꯗꯤ ꯐꯩꯌꯦ ꯑꯗꯨꯑꯣꯏꯁꯨ ꯑ ꯀꯩꯅꯣꯁꯦ ꯃꯇꯝꯁꯦ ꯀꯣꯟꯅꯗꯕꯩ ꯇꯥꯏꯞ ꯇꯧꯈꯠꯂꯛꯑꯦ ꯍꯥꯏꯕ ꯑꯩꯗꯤ ꯃꯇꯝꯁꯦ ꯈꯔ ꯁꯥꯡꯍꯟꯅꯤꯡꯉꯤ ꯅꯣꯡꯃꯒꯤ
ꯊꯕꯛ ꯌꯥꯝꯅ ꯆꯤꯟꯈꯤꯕꯒꯤ ꯋꯥꯅꯤꯅꯦ
ꯃꯥꯅꯦ ꯃꯥꯅꯦ ꯊꯕꯛꯁꯦ ꯌꯥꯝ ꯆꯤꯜꯂꯦ ꯍꯥꯏꯕ ꯑꯗꯣ ꯋꯥꯈꯜ ꯌꯣꯕ ꯌꯥꯝ ꯋꯥꯕꯗꯣ ꯑꯦꯛꯖꯥꯝ ꯂꯩꯁ ꯈꯟꯕꯒꯤ ꯃꯥ ꯐ꯭ꯔꯤ ꯑꯣꯏꯊꯣꯛꯇꯕꯗꯣ ꯍꯥꯟ ꯅꯠꯇ ꯋꯥꯈꯥ ꯋꯥꯕꯩ ꯅꯠꯇꯦ ꯅꯠꯇꯦ ꯊꯕꯛꯁꯦ ꯆꯤꯟꯕ ꯍꯥꯏꯗꯤ ꯋꯥꯈꯜ ꯋꯥꯕꯗꯨꯅꯦꯕ ꯊꯕꯛꯇꯣ ꯆꯤꯟꯕ ꯍꯥꯏꯗꯤ ꯊꯕꯛ ꯇꯧꯕ ꯅꯠꯇꯕ ꯋꯥꯈꯟꯗꯣ ꯁꯨꯝ ꯑꯃ ꯊꯕꯛ ꯑꯃꯗ ꯄꯨꯛꯅꯤꯡ ꯆꯪꯕ ꯉꯝꯗꯕꯤꯗꯣ ꯑꯃꯁꯨꯡ ꯃꯊꯥ ꯁꯥꯕ ꯇꯧꯔꯒ ꯂꯩꯕꯒꯤ ꯑꯗꯨꯗꯨꯅ ꯑꯃ ꯅꯪꯉꯣꯏꯗ꯭ꯔꯥ ꯅꯪꯉꯣꯏꯗ꯭ꯔꯅ ꯁꯨꯝ ꯈꯜꯂꯒ ꯇꯃ ꯆ ꯇꯧꯔꯁꯨ ꯋꯥꯈꯜ ꯅꯨꯡꯉꯥꯏꯅ ꯇꯧꯗꯕꯗꯣ ꯑꯗꯨ ꯇꯧꯔꯦꯕ ꯑꯗꯣ ꯃꯩꯁꯨ ꯃꯨꯠꯈ꯭ꯔꯦꯕ ꯍꯧꯖꯤꯛ ꯑꯗꯨ ꯑꯗ ꯍꯧꯖꯤꯛ ꯁꯥꯒꯠꯂꯛꯑꯅꯦꯕꯨ ꯌꯥꯝ ꯀꯟꯅ ꯅꯨꯡꯉꯥꯏꯕꯅ ꯋꯥꯟꯊꯔꯦ ꯍꯧꯖꯤꯛ ꯌꯥꯝ ꯅꯨꯡꯉꯥꯏꯇ ꯍꯥꯏꯕ ꯃꯩꯁꯦ ꯁꯥꯅ ꯁꯥꯔꯀꯥꯟꯗ ꯁꯤꯗ ꯃꯩꯌꯨꯠꯇ꯭ꯔꯤꯁꯤꯕꯨ ꯀꯔꯤꯒꯤꯅꯣ ꯁꯤꯕꯣ
ꯑꯥꯨ ꯀꯅ ꯅꯣꯏ ꯀ
ꯀꯅꯥꯗꯨꯗꯣ ꯑꯩꯅ ꯍꯥꯏꯗꯣꯏꯁꯤ
ꯁꯦꯀꯦꯇ꯭ꯔꯤ ꯃꯌꯥꯝ ꯂꯩꯔꯤꯗꯨꯗꯤ ꯂꯕꯛꯀꯗꯧꯕ ꯂꯥꯛꯀꯗꯧꯕ
ꯑꯩꯗꯤꯤ ꯑꯦꯝꯇ ꯈꯠꯅꯗꯦꯗ ꯈꯪꯅꯗꯦꯗ
ꯑꯣ ꯈꯪꯅꯍꯜꯂꯒꯦ
ꯑꯣ ꯀꯅꯥ ꯑꯒꯥꯡ ꯂꯧ ꯈꯜ ꯂꯜ ꯂꯁ ꯀ ꯀ ꯀꯔꯣ
ꯁꯤꯀꯦꯇ꯭ꯔꯤꯁꯤꯡꯒ
ꯑꯣꯁꯦꯀꯤꯆꯁꯤꯡ
ꯅꯣꯏ ꯂꯕꯤꯛ ꯁꯥꯡꯁꯦ ꯂꯕꯤ ꯁꯥꯡꯁꯦ ꯑꯩ ꯌꯥꯝ ꯂꯥꯛꯑꯝꯃꯦꯕꯀꯣ
ꯑꯥ
ꯂ ꯊꯦꯡ ꯎꯔꯗꯤ ꯈꯪꯕꯁꯨ ꯌꯥꯏ
ꯈꯪꯉꯣꯏꯗ ꯑꯩꯗꯤ ꯌꯥꯝ ꯄꯥꯛꯅ ꯈꯪꯉꯣꯏ ꯎꯔꯣꯏ
ꯎꯝ ꯑꯗꯣ ꯑꯩꯁꯨ ꯊꯕꯛ ꯑꯃ ꯆꯠꯇꯧ ꯂꯩꯌꯦ
ꯍꯣꯏ ꯆꯠꯂꯨꯔꯣ ꯑꯪ ꯆꯠꯂꯨꯔꯣ ꯑꯗꯨꯗꯤ ꯐꯖꯩꯦ ꯍꯣꯏ ꯊꯝꯃꯒꯦ ꯑ
ꯎꯝ